ꯍꯜꯂꯣ
ꯋꯥꯋꯀꯤꯡ ꯉꯥꯛꯇꯪ ꯆꯠꯂꯨꯁꯤꯔꯣ
ꯋꯀꯤꯡ ꯆꯠꯂꯨꯖꯦ ꯌꯥꯏꯌꯦ
ꯄꯨꯃꯤꯡ ꯆꯠꯂꯒ ꯍꯛꯆꯥꯡ ꯐꯅꯕ ꯑꯩꯈꯣꯏ ꯆꯥꯁꯤꯟ ꯊꯛꯆꯟꯈꯤꯕ ꯃꯌꯥꯝ ꯇꯨꯝꯅꯕ ꯑꯩꯗꯤ ꯉꯁꯥꯏ ꯑꯇꯩ ꯖꯤꯝ ꯑꯨꯛ ꯁꯥꯟꯅ ꯖꯤꯝ ꯑꯨꯛ ꯆꯠ ꯑꯌꯨꯛ ꯉꯟꯇꯥ ꯄꯨꯡ ꯃꯔꯤ ꯃꯈꯥꯏꯗ ꯍꯧꯒꯠꯂꯛ ꯋꯥꯛꯀꯤꯡ ꯑꯃꯨꯁꯤꯦꯟ ꯄꯪꯆꯠ ꯇ ꯆꯠꯂꯒ ꯍꯛꯆꯥꯡꯁ ꯄꯪꯁꯥꯗ ꯁꯥꯟꯅꯔ ꯂꯩꯔꯦ ꯑꯩꯒꯤ ꯇꯧꯔꯤꯁꯦ ꯑꯩ ꯍꯛꯆꯥꯡ ꯁꯥꯖꯦꯜ ꯈꯔ ꯇꯧꯗ꯭ꯔꯣ
ꯇꯧꯋꯦ ꯇꯧꯋꯦ ꯑꯩꯁꯨ ꯑꯌꯨꯛꯄꯨꯗꯤ ꯇꯧꯗ꯭ꯔꯦ ꯑꯩ ꯅꯨꯡꯗꯥꯡꯖꯦ ꯊꯦꯡ ꯊꯦꯡ ꯇꯨꯝꯃꯕꯅꯤꯅ ꯑꯌꯨꯛꯁꯤꯗꯤ ꯑ ꯑꯌꯨꯛꯁꯤꯃꯗꯤ ꯍꯧꯒꯠꯄ ꯉꯝꯗ꯭ꯔꯦꯕ ꯑꯗꯨꯗꯨꯅ ꯎ ꯅꯨꯡꯊꯤꯟ ꯅꯨꯡꯊꯤꯟꯁꯦ ꯁꯤꯗ ꯋꯥꯛꯀꯤꯡ ꯆꯦꯜꯂꯦ ꯑꯦꯝ ꯌꯨ ꯃꯅꯨꯡꯁꯤꯃ ꯊꯨꯡꯅꯕ ꯆꯦꯜꯂꯦ ꯋꯀꯤꯡꯁꯦ ꯑꯗꯨꯒ ꯑꯗꯨ ꯂꯣꯏꯔꯒ ꯕꯣꯂꯤꯕꯣꯜ ꯑꯃꯨꯛ ꯁꯥꯟꯅꯕ ꯑꯗꯒꯤ ꯑꯃꯨꯛ ꯎꯝ ꯑꯩꯈꯣꯏꯅ ꯑꯩꯈꯣꯏꯅ ꯇꯧꯔꯤꯁꯦ ꯀꯅꯣ ꯇꯧꯋꯦ ꯎ ꯑꯦꯝ ꯌꯨꯖꯤꯗ ꯁꯨꯝ ꯆꯦꯟꯖꯜꯂꯛꯄ ꯕꯣꯔꯤꯡ ꯁꯨꯝ ꯆꯨꯏꯌꯦꯅꯀꯣ ꯃꯄꯥꯟꯂꯣꯝꯗ ꯃꯄꯥꯟꯗ ꯍꯥꯏꯗꯤ ꯀꯌꯥꯝꯒꯩ ꯑꯃꯨꯛ ꯁꯤꯟ ꯊꯨꯡꯅꯕ ꯑꯃꯨꯛ ꯆꯦꯜꯂꯨꯕ ꯑꯗꯒꯤ ꯑꯃꯨꯛ ꯊꯣꯡꯖꯨ ꯊꯣꯡ ꯎ ꯊꯣꯡꯖꯨ ꯍꯥꯏꯗꯥꯏꯅꯦ ꯑꯁꯣꯝꯅꯥꯀꯟꯒꯤ
ꯃꯥꯅꯤ ꯃꯥꯅꯦ
ꯑꯥ ꯑꯁꯣ ꯅꯥꯀꯟꯗ ꯑꯃꯨꯛ ꯆꯦꯜꯂꯨꯕ ꯄꯨꯡꯇꯣꯏꯁꯦ ꯁꯥꯡ ꯁꯥꯡꯅ ꯑꯗꯨꯝ ꯆꯦꯜꯂꯦ ꯆꯦꯟꯕꯗꯤ
ꯎ ꯑꯈꯣꯏꯒꯤꯅ ꯑꯃꯨꯛ ꯑꯩꯅ ꯇꯧꯕꯁꯤꯅ ꯍꯧꯒꯠꯂꯒ ꯅꯨꯃꯤꯠ ꯊꯣꯛꯇ꯭ꯔꯤꯉꯩꯒꯤ ꯅꯨꯃꯤꯠ ꯅꯨꯃꯤꯠꯅ ꯍꯥꯟꯗ꯭ꯔꯤꯉꯩꯁꯤꯗ ꯍꯧꯒꯠꯂꯒ ꯂꯝꯖꯦꯟꯁꯤ ꯅꯨꯃꯤꯠ ꯊꯣꯔꯛꯄ ꯇꯥꯏꯃꯤꯡꯁꯤꯐꯥꯎ ꯍꯥꯏꯇꯥꯔꯦꯅꯦ
ꯑꯣ
ꯅꯨꯃꯤꯠꯅ ꯊꯣꯔꯛꯇ꯭ꯔꯤꯉꯩꯁꯤꯗ ꯅꯨꯃꯤꯠꯅ ꯅꯝꯍꯟꯗꯕꯤꯗ ꯑꯌꯨꯛꯁꯤ ꯍꯧꯒꯠꯂꯒ ꯑꯩꯅ ꯀꯩꯅꯣꯁꯤꯐꯥꯎ ꯑꯩꯈꯣꯏ ꯉꯁꯥꯏꯒꯤ ꯑꯁꯣꯝ ꯂꯤꯂꯣꯡ ꯂꯣꯝ ꯑꯗꯒꯤ ꯑꯁꯨꯝ ꯀꯩꯅꯣ ꯊꯧꯕꯥꯜ ꯀꯣꯐꯤ ꯀꯜꯆꯔ ꯍꯥꯏꯇꯥꯔꯦꯅꯦ ꯀꯣꯐꯤ ꯀꯜꯆꯔ ꯃꯣꯏ ꯆꯦꯟꯊꯔꯒ ꯍꯥꯏꯇꯥꯥꯔꯦꯅꯦ ꯀꯣꯐꯤꯀꯜꯆꯔꯗꯨꯗꯒꯤ ꯑꯩꯅ ꯑꯌꯨꯛꯀꯤ ꯆꯥ ꯑꯃ ꯀꯩ ꯑꯃ ꯊꯛꯑꯒ ꯑꯗꯩ ꯇꯟ ꯑꯃ ꯀꯩ ꯑꯃ ꯆꯥꯔꯒ ꯑꯃꯨꯛ ꯍꯜꯂ ꯆꯦꯜꯂꯛꯄ ꯑꯩꯗꯤ ꯍꯜꯂꯛꯑꯒ ꯑꯃꯨꯛ ꯉꯥꯛꯇꯪ ꯑꯦꯝ ꯌꯨꯒꯤꯁꯦ ꯑꯣꯄꯟ ꯖꯤꯝꯁꯤꯗ ꯖꯤꯝ ꯑꯃꯣꯛ ꯄꯥꯏꯕ ꯍꯟꯗꯛꯀꯤ ꯁꯤꯛꯁ ꯄꯦꯛ ꯊꯣꯛꯇꯣꯔꯦ ꯐꯖꯅ ꯁꯥꯟꯅꯕꯅꯤꯅ ꯍꯥꯏꯗꯤ ꯚꯦꯜꯂꯤꯒ ꯑꯁꯤ ꯃꯊꯪ ꯃꯊꯪ ꯃꯊꯪ ꯀꯥꯗꯣꯔꯦꯕ ꯑꯗꯒꯤ ꯎ ꯍꯜꯂꯛꯄꯒ ꯑꯃꯨꯛ ꯌꯦꯔꯨꯝ ꯁꯪꯒꯣꯝ ꯂꯐꯣꯏ ꯐꯖꯅ ꯆꯥꯔꯒ ꯏꯁꯩꯥꯁꯦ ꯑꯗꯨꯇꯪ ꯨ ꯂꯨꯖꯥꯊꯣꯛꯑꯒ ꯏꯁꯅꯥꯟ ꯇꯧꯊꯣꯛꯑꯒ ꯑꯗꯨꯒ ꯀꯩꯅꯣ ꯇꯧꯕ ꯏꯁꯅꯥꯟ ꯇꯧꯊꯣꯛꯑꯒ ꯑꯃꯨꯛ ꯉꯥꯛꯇꯪ ꯏꯁꯥꯁꯦ ꯔꯦꯁ ꯂꯧꯔꯒ ꯍꯥꯏꯇꯥꯔꯦꯅꯦ ꯅꯨꯡꯊꯤꯟ ꯅꯨꯡꯊꯤꯟꯒꯤ ꯍꯧꯒꯠꯂꯒ ꯑꯃꯨꯛ ꯀꯩꯅꯣ ꯇꯧꯕ ꯅꯨꯡꯊꯤꯟꯜꯒꯤ ꯍꯧꯒꯠꯂꯒ ꯑꯃꯨꯛ ꯖꯤꯝꯃꯨꯛ ꯆꯠꯄ ꯇꯧꯔꯤꯁꯦ ꯑꯩꯈꯣꯏꯒꯤ ꯐ꯭ꯔꯤ ꯐ꯭ꯔꯤꯒꯤ ꯖꯤꯝ ꯑꯦꯝ ꯌꯨ ꯃꯅꯨꯡꯒꯤ ꯐ꯭ꯔꯤꯒꯤ ꯖꯤꯝꯁꯤꯗ ꯑꯣꯝꯈꯩ ꯖꯅ ꯌꯣꯠ ꯅꯨꯡꯁꯦ ꯑꯃꯨꯛ ꯊꯥꯡꯒꯠꯄ ꯍꯥꯏꯇꯥꯔꯦꯅꯦ ꯑꯌꯨꯛꯇꯅ ꯐ꯭ꯔꯤ ꯍꯦꯟ ꯑꯃꯨꯛ ꯇꯧꯕ ꯅꯨꯡꯊꯤꯜ ꯌꯧꯔꯛꯄꯩꯁꯤꯗꯅ ꯑꯃꯨꯛ ꯀꯩꯅꯣ ꯌꯣꯠ ꯅꯨꯡꯁꯤ ꯈ ꯊꯥꯒꯠꯂꯒ ꯕꯣꯗꯤ ꯁꯦꯞꯁꯦ ꯈꯤꯇꯪ ꯂꯥꯛꯅꯕ ꯕꯣꯗꯤ ꯁꯦꯞꯁꯦ ꯈꯔ ꯐꯖꯅꯕ ꯃꯁꯜꯒꯁꯤ ꯀꯥꯔꯒ ꯈꯤꯇꯪ ꯌꯦꯡꯕ ꯅꯨꯡꯉꯥꯏꯕ ꯍꯥꯏꯇꯥꯔꯦ ꯃꯤꯉꯪꯁꯦ ꯍꯦꯛ ꯌꯦꯡꯊꯣꯛꯄꯗ ꯃꯇꯪ ꯃꯇꯪ ꯀꯥꯔꯕꯨꯛ ꯂꯥꯎꯔꯒ ꯐꯨꯔꯤꯠ ꯂꯤꯠꯄꯗ ꯐꯖꯕ ꯍꯥꯏꯇꯥꯔꯦꯅꯦ
ꯎꯝ
ꯑꯣꯏꯍꯜꯂꯤ ꯍꯧꯖꯤꯛꯁꯤ ꯀꯟꯅ
ꯑꯦꯝ ꯌꯨꯒꯤ ꯖꯤꯝꯗꯣ ꯑꯗꯨꯝ ꯁꯨꯅꯕ ꯂꯩꯕ꯭ꯔꯥ ꯅꯠꯇ꯭ꯔ ꯅ ꯀꯃꯥꯏ ꯀꯩꯅꯣ ꯇꯧꯏ ꯑꯩꯗꯤ ꯑꯝꯕꯣꯛ ꯆꯪꯗꯔꯤꯕꯀꯣ ꯑꯗꯨꯗ ꯄꯨꯡ ꯑꯩꯅ ꯑꯃꯨꯛ ꯑꯩꯈꯣꯏꯅ ꯑꯃꯨꯛ ꯋꯀꯤꯡ ꯍꯜꯂꯛꯑꯒ ꯍꯜꯂꯛꯑꯒ ꯀꯩꯅꯣꯒꯤ ꯑꯣꯄꯟ ꯖꯤꯝ ꯂꯩꯗꯅ
ꯎꯝ
ꯑ ꯑꯗꯨꯗ ꯑꯣꯏꯅ ꯁꯥꯟꯅꯕ ꯑꯩꯈꯣꯏꯅ ꯇꯧꯔꯤꯁꯤꯅ ꯑꯃꯨꯛ ꯁꯨꯝ ꯂꯥꯏꯠ ꯑꯣꯏꯅ ꯁꯨꯝ ꯁꯥꯟꯅꯕꯅꯤꯗ ꯍꯥꯏꯗꯤ ꯂꯝꯖꯦꯟꯗꯣ ꯋꯥꯅ ꯆꯦꯜꯂꯨꯕꯅꯤꯅ ꯑꯗꯨ ꯑꯃꯨꯛ ꯁꯥꯟꯅ ꯕꯗꯤ ꯍꯛꯆꯥꯡꯗꯣ ꯍꯥꯏꯗꯤ ꯀ ꯐꯖꯅ ꯀꯟꯕ ꯑꯣꯏꯗꯕꯅꯤꯅ ꯌꯥꯝ ꯋ ꯋꯥꯏꯑꯦꯕ ꯑꯩꯈꯣꯏꯗ ꯑꯗꯨꯗꯨꯅ ꯖꯤꯝꯒꯨꯝꯕꯁꯤꯗꯤ ꯌꯥꯝ ꯀꯟꯅ ꯄꯥꯏꯗꯦ ꯍꯛꯆꯥꯡꯁꯦ ꯑ ꯀꯩꯅꯣ ꯇꯧꯍꯟꯕꯅꯤꯗ ꯃꯌꯦꯡ ꯍꯥꯟꯅ ꯑꯝꯇ ꯇꯥꯍꯟꯈꯤꯒꯦ ꯇꯧꯕ ꯍꯥꯏꯗꯤ ꯇꯨꯝ ꯀꯥꯟꯗ ꯑꯩꯈꯣꯏꯒꯤ ꯋꯦꯠꯁꯦ ꯍꯦꯜꯂꯛꯄꯒꯤ ꯈ꯭ꯋꯥꯡ ꯌꯥꯝ ꯅꯥꯕꯤ ꯈꯣꯠꯄꯤ ꯌꯥꯝ ꯇꯧꯔꯛꯑꯦꯕ ꯍꯧꯖꯤꯛꯁꯦ
ꯎꯝ ꯎꯝ ꯎꯝ ꯎꯝ
ꯑꯗꯨꯗꯨꯅ ꯑꯗꯨ ꯐꯅꯕꯅꯦꯅ ꯂꯝꯖꯦꯟꯁꯦ ꯈꯔ ꯆꯦꯜꯂꯒ ꯀꯩꯅꯣ ꯇꯧꯕꯅꯤꯅ ꯑꯣꯄꯟ ꯖꯤꯝꯗꯣ ꯑꯃꯨꯛꯀꯒ ꯄꯥꯏꯕ ꯇꯧꯁꯤ ꯑ ꯑꯦꯝ ꯌꯨꯒꯤ ꯀꯩꯅꯣꯗꯣ ꯎꯝ
ꯖꯤꯛ ꯃꯣꯏ ꯃꯅꯨꯡꯁꯦ ꯍꯥꯏꯗꯤ ꯌꯣꯠꯄꯨꯗꯤ ꯍꯦꯛꯇ ꯃꯌꯥꯝ ꯂꯩꯕꯕꯨꯗꯤ ꯅꯠꯇꯦ ꯑꯗꯨꯖꯨ ꯃꯤ ꯂꯥꯛꯇ ꯇꯥꯔꯗꯤꯀꯣ ꯃꯤ ꯈꯔ ꯍꯥꯡꯅ ꯁꯥꯟꯅꯔꯕꯗꯤ ꯑꯗꯨꯝ ꯌꯣꯠ ꯃꯈꯩ ꯂꯩꯔꯤ ꯃꯈꯩꯗꯤ ꯑꯗꯨꯝ ꯈꯔ ꯈꯔ ꯄꯥꯏꯕ ꯍꯥꯏꯗꯤ ꯍꯦꯛꯇ ꯑꯈꯣꯏꯅ ꯑ ꯀꯩꯅꯣ ꯌꯥꯝ ꯂꯨꯝꯕꯗꯨꯗꯤ ꯅꯠꯇꯦ ꯑꯩꯈꯣꯏꯅ ꯉꯁꯥꯏ ꯍꯛꯆꯥꯡꯗꯨ ꯕꯣꯗꯤ ꯁꯦꯞꯇꯨ ꯐꯖꯅ ꯇꯥꯅꯕ ꯀꯩ ꯇꯧꯔ ꯁꯥꯟꯅꯕꯅꯤꯅ ꯍꯥꯏꯗꯤ ꯂꯩꯔꯤꯕ ꯅꯨꯡ ꯃꯈꯩꯗꯨꯗ ꯑꯩꯈꯣꯏꯅ ꯍꯥꯏꯗꯤ ꯁꯥꯟꯅꯕꯒꯤ ꯃꯑꯣꯡ ꯃꯇꯧꯗꯨꯗ ꯍꯥꯏ ꯇꯥꯔꯦꯅꯦ ꯍꯥꯏꯗꯤ ꯐ꯭ꯔꯤ ꯍꯦꯟꯗꯕꯨ ꯇꯧꯔꯁꯨ ꯕꯥꯔꯗꯕꯨ ꯆꯤꯡꯉꯁꯨ ꯌꯣꯠꯅꯨꯡꯗꯨ ꯈꯔ ꯂꯨꯝꯍꯜꯂꯒ ꯇꯧꯔꯒ ꯆꯤꯡꯈꯠꯄ ꯑꯗꯒꯤ ꯀꯩꯅꯣꯒ ꯇꯧꯔꯁꯨ ꯄꯨꯁꯑꯞꯇꯧꯕ ꯏꯜꯂꯁꯨ ꯌꯣꯠ ꯅꯣꯡ ꯈꯔ ꯃꯊꯛꯇ ꯅꯞ ꯇꯛꯁꯦꯗ ꯊꯝꯃꯒ ꯏꯟꯕ ꯑꯗꯨꯅ ꯍꯥꯏꯗꯤ ꯉꯁꯥꯏꯒꯤ ꯋꯦꯠꯁꯤꯦ ꯈꯔ ꯍꯦꯟꯒꯠꯍꯜꯂꯒ ꯍꯥꯏꯇꯥꯔꯦꯅꯦ ꯏꯁꯥꯒꯤ ꯋꯦꯠꯇꯨ ꯈꯛꯇ ꯅꯠꯇꯕꯤꯗ ꯍꯥꯎꯅ ꯈꯔ ꯑꯗꯨꯃꯥꯏꯅ ꯇꯧꯕ ꯑꯗꯨꯝ ꯌꯥꯏ ꯍꯥꯏꯗꯤ ꯈꯔ ꯉꯜꯂꯤꯉꯩꯗꯗꯤ ꯑꯗꯨꯝ ꯑꯗꯨ ꯁꯥꯟꯅꯕ ꯐꯖꯅ ꯃꯤ ꯃꯌꯥꯝ ꯂꯥꯛꯇ ꯀꯥꯟꯗ ꯑꯗ ꯏꯆꯤꯟ ꯆꯤꯡꯁꯤꯟ ꯀꯥꯟꯗꯗꯤ ꯑꯃꯨꯛ ꯅꯨꯡꯉꯥꯏꯇꯦꯕ ꯄꯥꯏꯅꯤꯡꯕꯗꯣ ꯄꯥꯏ ꯐꯪꯗꯦꯕ
ꯑꯣ ꯑꯗꯒꯤ ꯑꯗꯒꯤ ꯑꯥ ꯑꯗꯒꯤ ꯑꯩꯈꯣꯏꯅ
ꯕꯤꯅꯤ
ꯎꯝ ꯎꯝ ꯑꯗꯒꯤ ꯑꯩꯈꯣꯏꯅ ꯍꯥꯏꯗꯤ ꯍꯛꯆꯥꯡꯒꯨꯝꯕ ꯃꯌꯦꯡ ꯇꯥꯍꯟꯒꯦ ꯈꯣꯠꯀꯦ ꯍꯥꯏꯇꯥꯔꯒꯗꯤ ꯀꯩꯅꯣ ꯇꯧꯕꯅꯦ ꯂꯝꯖꯦꯟ ꯆꯦꯟꯕꯗꯨꯁꯨ ꯍꯣꯏ ꯐꯩ ꯐꯠꯇꯦ ꯍꯥꯏꯕꯗꯤ ꯅꯠꯇꯦ ꯑꯗꯨꯕꯨ ꯏꯐꯦꯛꯇꯤꯞ ꯑꯣꯏꯕꯗꯤ ꯑꯩꯈꯣꯏꯒꯤ ꯁꯥꯡ ꯁꯥꯡꯅ ꯆꯠꯄ ꯑꯗꯒꯤ ꯑ ꯑꯗꯣ ꯑꯩꯈꯣꯏꯒꯤ ꯆꯤꯡꯗꯒꯨꯝꯕ ꯆꯠꯄ ꯈꯣꯠꯄ ꯇꯧꯕꯁꯦ ꯁꯤꯁꯤꯅꯗꯤ ꯏꯐꯦꯛꯇꯤꯞ ꯑꯣꯏꯕꯁꯦ ꯎꯝ ꯑ ꯁꯤꯅ ꯑꯥ ꯍ ꯍꯣꯏ ꯍꯥꯏꯗꯤ ꯆꯦꯟꯕꯁꯤꯗꯤ ꯍꯨꯃꯥꯡꯕꯨꯗꯤ ꯊꯨꯅ ꯇꯥꯍꯜꯂꯦ ꯇꯥꯍꯟꯕꯀꯣ ꯑꯗꯨ ꯑꯗꯨꯒ ꯑꯩꯈꯣꯏꯅ ꯀꯦꯂꯣꯔꯤ ꯀꯦꯂꯣꯔꯤꯒꯨꯝꯕ ꯕꯔꯟ ꯇꯧꯕꯗꯨꯗꯤ ꯋꯥꯠꯂꯦꯕ
ꯁꯥꯡꯅ ꯆꯠꯄꯗꯨꯅ ꯍꯦꯜꯂꯦꯕ ꯑꯗꯨꯏꯅꯦ ꯑꯩꯅ ꯉꯁꯥꯏ ꯑꯥ ꯂꯤꯂꯣꯡ ꯈꯣꯡꯕꯥꯎ ꯀꯩꯐꯥꯎ ꯑꯃꯨꯛ ꯆꯠꯂꯨꯔꯒ ꯑꯃꯨꯛ
ꯎꯝ
ꯍꯜꯂꯛꯇꯅ ꯈꯣꯠꯇꯅ ꯇꯧꯔꯤꯑꯦ ꯑꯌꯨꯛ ꯉꯟꯇꯥꯅ ꯑꯗꯩ ꯍꯦꯛ ꯀꯩꯅꯣ ꯇꯧꯕ ꯌꯥꯎꯔꯗꯤ ꯑꯃꯨꯛ ꯂꯤꯂꫭꯡꯗꯥꯏ ꯑꯃꯨꯛ ꯑꯦꯝ ꯌꯨ ꯗꯥꯒꯤ ꯑꯃꯨꯛ ꯂꯤꯂꯣꯡꯗ ꯑꯦꯝ ꯌꯨ ꯌ ꯑꯃꯨꯛ ꯌꯥꯎꯔꯅꯤ ꯑꯦꯝ ꯌꯨꯗ ꯑꯃꯨꯛ ꯑꯁꯝ ꯃꯣꯏꯔꯥꯡꯈꯣꯡ ꯌꯧ ꯑꯃꯨꯛ ꯆꯠꯂꯨꯕ ꯈꯣꯡꯅꯀꯣ ꯑꯜ ꯈꯔꯕꯨꯗꯤ ꯋꯥꯏ ꯋꯥꯒꯦ ꯇꯧꯔꯁꯨ ꯑꯗꯨꯝ ꯍꯥꯏꯗꯤ ꯉꯝꯅꯕ ꯆꯠꯁꯤꯟꯕ ꯍꯥꯏꯇꯥꯥꯔꯦꯅꯦ ꯉꯝꯅꯕ ꯑꯗꯨꯝ ꯍꯥꯏꯇꯥꯔꯦꯅꯦ ꯁꯥꯅꯑ ꯁꯤꯒꯤ
ꯑꯥ ꯑꯩꯁꯨ ꯈꯜꯂꯤꯕꯅꯦ ꯍꯧꯖꯤꯛꯁꯦ ꯆꯦꯟꯗꯕꯤꯗ ꯁꯥꯡ ꯁꯥꯡꯅ ꯑꫭꯏꯅ ꯆꯠꯂꯁꯤꯔꯥ ꯑꯗꯥꯒꯤ ꯅꯠꯇ꯭ꯔꯒꯅ ꯑ ꯅꯠꯇ꯭ꯔꯒꯅ ꯁꯥꯏꯀꯜ ꯁꯥꯏꯀꯜꯒꯨꯝꯕ ꯑꯃ
ꯃꯥꯅꯤ ꯃꯥꯅꯤ ꯁꯦꯀꯟꯁꯨ ꯑꯗꯨꯝ ꯔꯥꯎꯟ ꯊꯧꯕ ꯌꯥꯏ
ꯑꯥ ꯀꯩꯅꯣ ꯁꯤꯗꯩꯅ ꯈꯣꯡꯖꯣꯝꯐꯧ ꯀꯛꯆꯤꯡꯐꯧ ꯑ ꯑꯗꯥꯒꯤ ꯑꯗꯨꯃꯥꯏꯅ ꯌꯧꯁꯜꯂꯨꯕ ꯍꯦꯛ ꯅꯣꯡ ꯐꯥꯗꯣꯛꯀꯣ ꯑꯗꯨꯃꯥꯏ ꯆꯠꯁꯤꯔꯛꯅꯁꯨ ꯈꯜꯂꯤ
ꯎꯝ ꯁꯣꯝꯗꯩꯒ꯭ꯌꯥꯁꯁꯨ ꯑꯗꯨꯝ ꯆꯠꯂꯒ ꯑꯥ ꯅꯝꯕꯣꯜꯒ ꯅꯝꯕꯣꯜꯒꯤ ꯃꯥꯏꯕꯝ ꯂꯣꯛꯄ ꯆꯤꯡꯒꯗꫭ ꯑꯗꯨꯋꯥ ꯃꯑꯣꯡꯗꯨ ꯈꯔ ꯐ꯭ꯔꯦꯁ ꯑꯣꯏꯕꯅꯤ ꯂꯝꯕꯤꯁꯨ ꯅꯨꯡꯉꯥꯏꯕ ꯑꯗꯒꯤ ꯀꯩꯅꯣ ꯖ ꯖꯄꯥꯟꯒꯤ ꯃꯣꯏꯒꯤ ꯃꯤ ꯃꯌꯥꯝ ꯂꯩꯗꯕꯒꯤ ꯀꯩꯅꯣꯒꯗꯣ ꯉꯥꯛꯇꯪ ꯑꯗꯨꯋꯥꯏꯗ ꯑꯃꯨꯛ ꯆꯪꯉꯒ ꯉꯥꯛꯇꯪ ꯄꯣꯊꯥꯕ ꯑꯗꯨꯗꯩ ꯑꯃꯨꯛ ꯆꯠꯂꯒ ꯁꯨꯝ ꯃꯣꯏꯔꯥꯡ ꯀꯩꯃꯨꯛ ꯌꯧꯁꯤꯜꯂꯨꯔꯒ ꯑꯃꯨꯛ ꯊꯥꯡꯉꯒ ꯁꯦꯟꯗ꯭ꯔꯥ ꯑꯗꯨꯋꯥꯏꯗꯨꯗ ꯑꯃꯨꯛ ꯉꯥꯛꯇꯪ ꯐ꯭ꯔꯦꯁ ꯏꯌꯥꯔ ꯍꯥꯏꯇꯥꯔꯦ ꯂꯣꯛꯇꯥꯛꯀꯤ ꯑꯌꯪꯕ ꯅꯨꯡꯁꯤꯠꯇꯨꯅ ꯌꯩꯍꯜꯂꯒ ꯍꯛꯆꯥꯡꯁꯦ ꯑꯃꯨꯛ ꯇꯦꯛꯈꯠꯂꯒ ꯑꯗꯨꯗꯤ ꯑꯃꯨꯛ ꯊꯧꯗꯔꯛꯄ ꯍꯥꯏꯇꯥꯔꯦꯅꯦ ꯑꯃꯨꯛ ꯊꯧꯒꯠꯂꯛꯄ ꯁꯣꯝꯗ
ꯌꯥꯏꯌꯦ ꯑꯗꯨꯝ ꯌꯥꯏ ꯌꯥꯄꯤꯁ ꯑꯃ ꯊꯤꯟꯖꯜꯂꯒ ꯊꯧꯑ ꯂꯣꯏꯔꯦ
ꯑꯥ ꯄꯨꯔꯥ ꯀꯩꯅꯣ ꯑꯣꯏꯅꯤ ꯍꯥꯏꯇꯥꯔꯦꯅꯦ ꯑꯌꯨꯛꯇꯗꯤ ꯐꯦꯠꯀꯁꯤ ꯌꯥꯎ ꯌꯥꯎꯗꯕꯤꯗ ꯑꯩꯈꯣꯏ ꯉꯁꯥꯏꯒꯤ ꯈꯔ ꯑꯗꯨꯝ ꯂꯣꯏꯅ ꯐꯦꯠꯁꯦ ꯑꯌꯥꯝꯕ ꯕꯟ ꯇꯧꯔꯛꯑꯅꯦꯕ
ꯎꯝ
ꯐꯦꯠꯇꯨꯗꯒꯤ ꯂꯣꯏꯅ ꯃꯁꯜꯗ ꯇꯥꯁꯤꯜꯂꯀꯥꯟꯗꯅꯦ ꯏꯁꯥꯁꯦ ꯈꯔ ꯌꯥꯝ ꯊꯥꯗ꯭ꯔꯁꯨ ꯍꯥꯏꯇꯥꯔꯦ ꯄꯔꯞ ꯄꯔꯞ ꯂꯩꯔꯒ ꯄꯣꯠꯇꯨ ꯃꯅꯨꯡꯗ ꯂꯣꯏ ꯁꯦꯠꯂꯒ ꯍꯥꯏꯇꯥꯔꯦꯅꯦ ꯃꯆꯦꯠ ꯃꯆꯦꯠ ꯃꯁꯜ ꯃꯈꯩꯒꯤ ꯃꯥꯏ ꯌꯥꯎꯐꯝ ꯊꯣꯛꯄ ꯖꯒꯥ ꯖꯒꯥꯗꯨꯗ ꯃꯥꯏ ꯊꯣꯛ ꯐꯐ ꯝ ꯊꯣꯛꯄ ꯄꯣꯠ ꯃꯈꯩꯗꯨꯃꯣꯏꯅ ꯊꯣꯛꯍꯜꯂꯒ ꯊꯝꯕ ꯁꯤꯅꯤ ꯍꯧꯖꯤꯛ ꯑꯩꯈꯣꯏꯅ ꯀꯟꯅ ꯇꯧꯔꯤꯁꯦ ꯑꯩ ꯍꯛꯆꯥꯡꯖꯤ ꯐꯠꯇ ꯌꯥꯗꯦ ꯍꯥꯏꯇꯥꯔꯦꯅꯥ ꯂꯩꯅꯥ ꯇꯤꯟꯅꯥ ꯀꯌꯥꯝꯃꯗꯩ ꯉꯥꯛꯊꯣꯛꯅꯕ ꯍꯛꯆꯥꯡꯁꯤ ꯑꯩ ꯆꯥꯕ ꯊꯛ ꯊꯛꯄ ꯀꯥꯁꯦ ꯑꯩꯈꯣꯏ ꯉꯁꯥꯏꯒꯤ ꯐꯖꯅ ꯃꯦꯟꯇꯦꯟ ꯇꯧꯔꯒꯀꯣ ꯍꯣꯏ ꯑꯌꯨꯛ ꯍꯜꯂꯛꯄꯩꯗꯨꯗ ꯑꯩꯅ ꯇꯧꯔꯤꯁꯦ ꯑꯃꯨꯛꯇꯣꯔꯣꯕꯣꯠꯀ ꯀꯩꯅꯣꯗꯨꯒ ꯑꯃꯨꯛ ꯄꯦꯔꯨꯛ ꯃꯍꯤꯗꯨꯒ ꯑꯃꯨꯛ ꯊꯥꯛꯆꯤꯟꯕ
ꯑꯣ
ꯑꯥ ꯇꯔꯕꯣꯠ ꯑꯗꯥꯏꯅ ꯇꯧꯕꯁꯦ ꯑꯌꯨꯛꯇ ꯊꯛꯄꯁꯦ ꯌꯥꯝ ꯐꯩꯌꯦꯕ ꯍꯛꯆꯥꯡꯁ ꯃꯥ ꯂꯣꯏ ꯁꯦꯡꯗꯣꯛꯑꯦꯕ ꯑꯗꯨꯃꯥꯏꯅ ꯇꯧꯔꯒ ꯇꯧꯕꯅꯦ ꯍꯧꯖꯤꯛꯁꯦ ꯑꯩꯅ ꯀꯟꯅ ꯍꯣꯠꯅꯔꯤꯁꯦ ꯍꯛꯆꯥꯡꯁꯦ ꯃꯦꯟꯇꯦꯟ ꯇꯧꯔ ꯊꯝꯗ ꯌꯥꯗꯕꯅꯤꯅ
ꯑꯗꯒꯤ ꯑꯥ ꯑꯥ ꯍꯣꯏ ꯇꯣꯔꯕꯣꯠꯀꯨꯝꯕ ꯊꯛꯄꯁꯨ ꯐꯩ ꯑꯗꯒꯤ ꯎꯝ ꯀꯩꯅꯣꯒꯨꯝꯕꯁꯦ ꯑꯥ ꯈꯣꯏꯍꯤꯒ ꯆꯝꯄ꯭ꯔꯥꯒ ꯊꯤꯠꯂꯒ ꯊꯛꯄꯁꯤ ꯁꯤꯁꯨ ꯋꯦꯠ ꯂꯣꯁ ꯇꯧꯕꯒꯤꯗꯤ ꯁꯤꯁꯨ ꯌꯥꯝꯅ
ꯃꯥꯅꯤ ꯃꯥꯅꯤ ꯑꯗꯨꯏꯗꯨꯅ ꯍꯦꯛ ꯍꯧꯒꯠꯄꯒ ꯊꯛꯆꯤꯜꯂ‌ꯦ ꯑꯩꯅ ꯇꯧꯔꯤꯁꯦ ꯍꯦꯛ ꯍꯧꯒꯠꯄꯒ ꯀꯩꯅꯣ ꯆꯦꯟꯗ꯭ꯔꯤꯉꯩ ꯋꯥꯀꯤꯡ ꯅꯨꯡꯀꯤꯡ ꯆꯦꯟꯗ꯭ꯔꯤꯉꯩ ꯍꯧꯗ꯭ꯔꯤꯉꯩꯁꯤꯗ ꯑꫭꯏꯍꯤ ꯆꯥꯃꯁ ꯑꯃꯒ ꯑꯗꯩ ꯆꯝꯄ꯭ꯔꯥꯗꯣ ꯃꯄꯨꯝ ꯑꯃꯥ ꯁꯨꯝꯖꯤꯜꯂꯒ ꯏꯁꯤꯡ ꯂꯨꯝꯕꯨ ꯂꯨꯝꯕꯨ ꯁ ꯑꯗꯣ ꯋꯥꯔꯝ ꯋꯥꯇꯔꯅ ꯍꯦꯟꯅ ꯐꯩ ꯃꯣꯏꯁꯦ ꯏꯁꯤꯡ ꯑꯏꯪꯕꯗꯩꯗꯤ ꯋꯥꯔꯝ ꯋꯥꯇꯔꯁꯤꯅ ꯍꯦꯟꯅ ꯐꯩꯌꯦꯕ
ꯎꯝ
ꯑꯗꫭ ꯊꯛꯆꯤꯜꯂꯒ ꯍꯥꯏꯇꯥꯔꯦꯅꯦ ꯑꯗꯒꯤ ꯏꯁꯥ ꯅꯨꯡ ꯁꯦꯡꯗꯣꯛ ꯈꯣꯠꯇꯣꯛ ꯇꯧꯔꯒ ꯑꯗꯨ ꯇꯧꯕ ꯑ ꯍꯛꯆꯥꯡꯖꯤ ꯐꯖꯅ ꯅꯨꯡꯉꯥꯏ ꯍꯥꯏꯇꯥꯔꯦ ꯑꯗꯨꯃꯥꯏꯅ ꯇꯧꯕꯀꯥꯟꯗꯗꯤ ꯐꯤꯠ ꯑꯣꯏꯕꯅꯤꯅ ꯍꯥꯏ ꯇꯥꯔꯦꯅꯦ ꯑꯐ ꯑꯐꯥꯕ ꯉꯥꯛꯇ ꯆꯥꯁꯤꯜꯂꯕꯅꯤꯅ
ꯑ ꯑꯗꯩ ꯀꯩꯅꯣꯁꯨ ꯇꯧꯅꯩꯅ‌ꯦ ꯑꯩꯈꯣꯏꯒꯤ ꯏꯁꯤꯡ ꯑꯁꯥꯕꯁꯦ
ꯎꯝ
ꯏꯁꯤꯡ ꯑꯁꯥꯕꯁꯤꯁꯨ ꯊꯛꯄꯁꯦ ꯊꯛꯅꯩꯕꯁꯤꯁꯨ ꯍꯥꯏꯗꯤ ꯋꯦꯠ ꯂꯣꯁ ꯇꯧꯕꯒꯤꯗꯤ ꯌꯥꯝ ꯀꯥꯟꯅꯩ ꯁꯤꯁꯦ ꯏꯁꯤꯡ ꯏꯁꯤꯡ ꯑꯁꯥꯕꯁꯨ ꯑꯗꯨꯝ ꯊꯛꯅꯩ ꯑꯗꯒꯤ ꯑꯩꯅ ꯍꯧꯖꯤꯛꯇ ꯍꯥꯏꯒꯤꯕ ꯈꯣꯏꯍꯤꯒ ꯇꯧꯕꯗꯨꯁꯨ ꯑꯗꯨꯁꯨ ꯊꯛꯅꯩ ꯑꯗꯒꯤ ꯑꯩꯈꯣꯏꯅ ꯆꯥꯛꯀꯨꯝꯕ ꯆꯔꯥꯒꯨꯝꯕ ꯍꯦꯟꯕ ꯈꯣꯠꯄ ꯇꯧꯕꯁꯦ ꯑꯃ ꯁꯤꯌꯥ ꯁꯤꯠ ꯑꯅ ꯑꯃ ꯂꯩꯕꯗꯣ ꯈꯪꯉꯤꯗꯅ
ꯃꯥꯅꯦ ꯃꯥꯅꯦ ꯃꯥꯅꯦ
ꯑꯥ ꯑꯗꯨꯒꯤ ꯁꯤꯌꯥꯁꯤꯠꯇꯣ ꯑꯗꯨꯁꯨ ꯑꯗꯨꯝ ꯆꯥꯅꯩ ꯍꯥꯏꯗꯤ ꯄꯨ ꯂꯥꯃꯛ ꯄ ꯈꯣꯠꯂꯛꯄ ꯇꯧꯕ ꯀꯥꯟꯗ ꯑꯗꯨꯗꯨꯅ ꯆꯞꯐꯝ ꯌꯥꯝ ꯑꯣꯏꯍꯜꯂꯦꯕ
ꯎꯝ ꯎꯝ ꯎꯝ ꯎꯝ
ꯑꯗꯨꯒꯤ ꯀꯩꯅꯣꯗꯣ ꯄꯣꯍꯜꯂ ꯏꯁꯤꯡꯗ ꯇꯤꯡꯉꯝꯃꯒ ꯄꯣꯍꯜꯂꯒ ꯊꯛꯄ ꯌꯥꯏ ꯑꯗꯣ ꯃꯍꯥꯎꯁꯨ ꯃꯍꯥꯎꯕꯨꯗꯤ ꯂꯩꯕꯕꯨꯗꯤ ꯅꯠ ꯇꯦ ꯃꯍꯥꯎꯖꯨ ꯑꯗꯨꯏꯁꯨ ꯑꯥ ꯏꯆꯝ ꯆꯝꯕꯅꯦ ꯑꯗꯨꯒ ꯑ ꯍꯛꯆꯥꯡꯁꯦ ꯌꯥꯝ ꯐꯍꯜꯂꯦꯕ ꯑꯗꯨꯗꯨꯅ ꯑ ꯑꯗꯨꯃꯥꯏꯅ ꯇꯧꯔꯒ ꯆꯥꯏꯑ ꯑꯩꯈꯣꯏ ꯑꯩꯈꯣꯏ ꯑꯩꯁꯨ ꯍꯦꯛ ꯍ‌ꯦꯛ ꯈꯒꯔꯥ ꯆꯥꯔꯤ ꯑꯗꯨ ꯇꯣꯏꯅ ꯇꯧꯕꯗꯤ ꯑꯃꯨꯛ ꯉꯝꯗꯕ ꯍꯥꯏꯇꯥꯔꯦ ꯍꯥꯏꯗꯤ ꯇꯟꯒꯜꯂꯦꯕ ꯍꯛꯆꯥꯡꯁ‌ꯦ ꯌꯥꯝ ꯑꯗꯨꯗꯨꯅ ꯇꯣꯏꯅꯗꯤ ꯇꯧꯗ‌ꯦ
ꯑꯗꯨꯅ ꯑꯩꯈꯣꯏꯅ ꯇꯧꯁꯤꯅ ꯑꯃꯨꯛ ꯑꯗꯨꯗꯩ ꯍꯜꯂꯑꯒ ꯑꯃꯨꯛ ꯐꯥꯏꯕꯔ ꯌꯥꯎꯕ ꯑꯩꯈꯣꯏꯒꯤ ꯚꯦꯖꯤꯇꯦꯕꯜꯁ ꯍꯥꯏꯇꯥꯔꯦꯅꯦ ꯚꯤꯖꯤꯇꯦꯕꯜ ꯃꯌꯥꯝ ꯐꯥꯏꯕꯔ ꯌꯥꯝ ꯌꯥꯎꯕꯁꯤ ꯐꯩꯌꯦꯕ ꯍꯛꯆꯥꯡꯁꯦ ꯑꯩꯈꯣꯏ ꯉꯁꯥꯏ ꯐꯦꯠ ꯅꯨꯡ ꯀꯩꯅꯣ ꯑꯗꯨꯝꯕ ꯌꯥꯝ ꯌꯥꯎꯕ ꯅꯠꯇꯕ ꯄꯣꯔꯇꯤꯟꯗꯁꯨ ꯗꯣ ꯑꯩꯈꯣꯏ ꯉꯁꯥꯏꯒꯤ ꯄ꯭ꯔꯣꯇꯤꯟ ꯌꯥꯎꯕ ꯀꯩꯅꯣ ꯍꯥꯏꯗꯤ ꯚꯦꯖꯤꯇꯦꯕꯜꯁꯅ ꯅꯠꯇ꯭ꯔꯁꯨ ꯃꯁꯔꯨꯝꯒꯁꯤ ꯄ꯭ꯔꯣꯇꯤꯟ ꯌꯥꯝ ꯌꯥꯎꯕ ꯁꯥꯗ ꯌꯥꯎꯔꯤꯕ ꯑꯗꯨꯒ ꯄ꯭ꯔꯣꯇꯤꯟꯁꯤꯗꯒꯤ ꯍꯦꯟꯅ ꯃꯁꯨꯝꯁꯤꯗꯁꯨ ꯌꯥꯎꯋ ꯇꯥꯗꯅ ꯌꯥꯎꯋꯦ ꯍꯥꯏꯇꯥꯔꯦꯅꯦ ꯑꯗꯨꯅ ꯑꯗꯨꯝꯕ ꯁꯥ ꯅꯨꯡ ꯆꯥꯁꯤꯟꯕꯁꯤꯅ ꯑꯃꯨꯛ ꯔꯦꯗꯃꯤꯠ ꯀꯩꯀꯩ ꯑꯣꯏꯔꯀꯥꯟꯁꯤꯗ ꯍꯛꯆꯥꯡꯁꯤꯗ ꯍꯥꯏꯗꯤ ꯀꯣꯂꯦꯁꯇꯣꯔꯦꯜ ꯋꯥꯡꯈꯠꯂꯛꯄ ꯑꯗꯒꯤ ꯃꯥꯒꯤ ꯕ꯭ꯂꯠ ꯀꯤ ꯀꯩꯅꯣꯁꯦ ꯍꯥꯏꯇꯥꯔꯦ ꯐ꯭ꯂꯣꯁꯦ ꯈꯔ ꯌꯥꯡꯕ ꯈꯣꯠꯄ ꯁꯥꯒꯠꯄ ꯍꯦꯟꯕ ꯑꯁꯨꯨꯝꯕ ꯂꯩ ꯑꯗꯣ ꯚꯦꯖꯤꯇꯦ ꯇꯦꯕꯜꯁ ꯀꯨꯝꯕ ꯑꯗꯒꯤ ꯃꯁꯔꯨꯝꯒꯨꯝꯕ ꯆꯥꯕꯁꯤꯅ ꯑꯃꯨꯛ ꯍꯛꯆꯥꯡꯁꯤꯅ ꯑꯃꯨꯛ ꯃꯦꯟꯇꯦꯟ ꯇꯧꯍꯜꯂꯒ ꯀꯩꯅꯣꯗꯤ ꯇꯧꯋꯦꯕ ꯍꯛꯆꯥꯡꯁꯤꯅ ꯃꯦꯟꯇꯦꯟꯗꯤ ꯇꯧꯕ ꯑꯗꯨꯒ ꯃꯥꯒꯤ ꯁꯥꯏꯠ ꯏꯐꯦꯛ ꯌꯥꯝ ꯂꯩꯇꯕ ꯍꯥꯏꯇꯥꯔꯦ
ꯑꯣ
ꯁꯥ ꯅꯨꯡ ꯆꯥꯕꯁꯤꯅ ꯑꯃꯨꯛ ꯁꯥꯏꯠ ꯏꯐꯦꯛ ꯃꯥꯒꯤ ꯑꯗꯨꯝ ꯂꯩꯖꯩꯌꯦꯕ ꯈꯔꯗꯤ ꯃꯤꯠ ꯃꯤꯠꯀꯤ ꯀꯩꯅꯣ ꯍꯥꯏꯇꯥꯔꯦ ꯄ꯭ꯔꯣꯇꯤꯟꯕꯨꯗꯤ ꯐꯪꯉꯦ ꯄꯣꯔꯇꯤꯟꯗꯨꯕꯨꯗꯤ ꯑꯗꯨ ꯑꯣꯏꯇꯥꯔꯁꯨ ꯄ꯭ꯔꯣꯇꯤꯟꯗꯨꯒ ꯃꯥꯟꯅꯕ ꯑꯩꯈꯣꯏꯅ ꯃꯁꯔꯨꯝꯗꯩ ꯀꯩꯗꯩ ꯆꯥꯕ ꯌꯥꯕ ꯐꯪꯕꯅꯤꯅ ꯍꯥꯏꯗꯤ ꯑꯩꯉꯣꯟꯗ